ꯑꯣ꯫
ꯈꯨꯁꯥꯕ
ꯆꯥꯛꯆꯥꯔꯦ
ꯆꯥꯒꯦ
ꯀꯩ ꯆꯦꯗꯤ ꯆꯥꯔꯕꯣ
ꯆꯥꯔꯦ ꯑꯩ ꯀꯛꯋꯥꯗ ꯂꯥꯛꯑꯝꯃꯦ
ꯍꯜꯂꯣ
ꯍꯥꯎ ꯇꯥꯏ ꯇꯥꯏ
ꯀꯥꯏꯗ ꯀꯥꯏꯋꯥꯏꯗ ꯀꯥꯏꯗ ꯀꯥꯏꯗ ꯂꯥꯛꯑꯝꯃꯤꯅꯣ
ꯃꯩꯒꯤꯗ ꯃꯩ ꯅꯠꯇꯦꯍꯦ ꯃꯩꯒꯤꯗꯅ ꯃꯩ ꯄꯩꯁꯥ
ꯑꯣ
ꯃꯩ ꯑ ꯃꯩ ꯌꯥꯝ ꯃꯨꯠꯂꯦ ꯉꯁꯤ ꯃꯩ ꯌꯥꯝ ꯅꯨꯡꯉꯥꯏꯇꯦ ꯄꯤꯠ ꯄꯤꯠ ꯑꯅꯤꯔꯛ ꯑꯍꯨꯝꯔꯛ ꯁꯨꯔꯦ
ꯅꯣꯏ ꯉꯔꯥꯡ ꯕꯖꯥꯔꯗꯒ ꯆꯠꯊꯩꯑꯌꯦ
ꯆꯤꯝ ꯕꯖꯥꯔ ꯆꯠꯊꯔꯦ ꯑꯆꯥꯥꯄꯣꯠ ꯆꯥꯊꯔꯦ ꯐꯤꯔꯣꯟ ꯈꯟꯗꯔꯦ ꯐꯤꯔꯣꯟꯕꯨꯗꯤ ꯌꯥꯝ ꯂꯩꯔꯛꯇꯦꯗ ꯐꯖꯕ ꯈꯟꯅꯤꯡꯉꯥꯏ ꯌꯥꯍꯧꯗꯦ
ꯅꯪ ꯀꯩ ꯂꯩꯔꯛꯀꯦ
ꯐꯨꯔꯤꯠ ꯑꯝꯈꯛ ꯂꯩꯔꯛꯑꯦ ꯉꯔꯥꯡ ꯀꯣꯏꯕ ꯆꯠꯊꯔꯨꯕ ꯃꯥꯜꯂꯤꯗ
ꯑꯗꯨꯏꯁꯨ ꯆꯠꯊꯔꯨꯕ ꯃꯥꯜꯂꯤꯀꯣ
ꯒ ꯅꯠꯇꯦ
ꯀꯔꯤꯒꯤ ꯑꯩꯗꯤ ꯍꯦꯔꯣꯒ ꯆꯠ ꯂꯝꯗꯧ ꯃꯥꯜꯂꯤꯅꯤꯅꯦ
ꯍꯦꯔꯣ ꯏꯁꯇꯦꯁꯟꯗ ꯆꯪꯒꯤ ꯑꯩꯗꯤ ꯎꯅꯕꯒ ꯁꯨꯡꯉꯝ ꯉꯝꯗꯦꯗ ꯍꯥꯏꯕꯋꯥꯅꯤ ꯁꯨꯝꯕ ꯍꯣꯠꯅꯕ ꯎꯅꯕ ꯖꯦ ꯌꯥꯝ ꯇꯜꯂꯦ ꯍꯥꯏꯗꯤ ꯉꯍꯥꯛꯀꯤ ꯍꯥꯏꯗꯤ ꯁꯨꯝ ꯍꯧꯖꯤꯛꯀꯥꯟꯖꯤꯗ ꯑꯩꯅ ꯑꯩꯅ ꯑꯩ ꯑꯦꯛꯁꯄꯤꯔꯦꯟꯁ ꯑꯃꯗꯤ ꯈꯪꯉꯦ ꯑ ꯒꯥꯔꯗꯦꯟꯗꯒꯨꯝꯕ ꯂꯩꯀꯣꯟꯗꯒꯨꯝꯕ ꯆꯪꯕꯁꯦ ꯑꯁꯤ ꯁꯤꯗꯅꯦ ꯀꯩꯅꯣ ꯇꯧꯗꯦꯕ ꯑꯗꯨꯅ ꯑꯉꯥꯡ ꯃꯆꯥ ꯃꯆꯥ ꯉꯥꯛꯇ ꯑꯣꯏꯕꯗꯣ ꯀꯞꯄꯜ ꯂꯥꯛꯏꯁꯤꯡꯁꯦ
ꯎꯝ
ꯈꯪꯅꯕ ꯂꯥꯛꯏꯁꯤꯡꯁꯦ ꯃꯆꯥ ꯑꯉꯥꯡ ꯃꯆꯥ ꯀ꯭ꯂꯥꯁ ꯏꯂꯚꯦꯟ ꯇꯨꯋꯦꯂꯦꯐ ꯀꯨꯝꯕ ꯀꯥꯕ ꯒ꯭ꯔꯦꯖꯨ ꯃꯥꯜꯂꯦꯕꯀꯣ
ꯑꯥ
ꯂꯦꯡꯒꯥꯕꯨꯕꯣ ꯑꯝꯇ ꯎꯗ꯭ꯔꯦ ꯍꯥꯏꯕꯗꯤ ꯅꯣꯏ ꯂꯦꯡꯒꯥꯕꯨ ꯎꯗ꯭ꯔꯦꯕ ꯑꯗꯨꯗꯨꯒ ꯑꯩꯈꯣꯏ ꯑꯍꯟꯒꯨꯝꯕ ꯈꯔ ꯃꯦꯆꯣꯔ ꯑꯣꯏꯕꯁꯤꯡꯁꯤꯅꯅꯦ
ꯑꯥ
ꯂꯣꯡ ꯗ꯭ꯔꯥꯏꯕ ꯀꯨꯝꯕ ꯆꯠꯂꯒ ꯂꯝꯕꯤꯒꯤ ꯐꯥꯁ ꯐꯨꯗꯠꯇ ꯑꯣꯏꯅ ꯑꯆꯥꯄꯣꯠ ꯆꯥꯕꯁꯦ
ꯑꯥ ꯑꯥ ꯑꯥ
ꯑ ꯆꯠꯅꯕ ꯃꯥꯜꯂꯦꯕ ꯍꯥꯏꯕꯗꯤ ꯂꯩꯀꯣꯟꯗꯒꯨꯝꯕ ꯆꯪꯉ ꯈꯣꯠꯂ ꯇꯧꯕꯁꯤꯗꯤ ꯑ ꯍꯥ ꯈꯇꯪ
ꯑꯉꯥꯡꯒꯤ ꯇꯥꯔꯕꯗꯣ
ꯍꯣ ꯍꯣꯏ ꯍꯣꯏ ꯍꯣꯏ ꯑꯩꯈꯣꯏꯒꯨꯝꯕꯖꯤꯇꯪ ꯆꯪꯗꯕꯩ ꯇꯥꯏꯞ ꯇꯧꯋꯦꯕꯀꯣ
ꯎꯝ ꯃꯤꯁꯨ ꯁꯤꯡꯅꯔꯛꯑꯕ ꯎꯝ ꯍꯥꯏꯗꯤ ꯑ ꯆꯍꯤꯗꯣ ꯌꯥꯝꯅꯔꯛꯑꯕꯅꯤꯅ ꯀꯩꯗꯧꯗꯣꯏꯅꯣꯅ ꯈꯟꯅꯔꯛꯄꯗꯣ
ꯑꯣ ꯍꯣꯏ ꯍꯥꯏꯗꯤ ꯏꯀꯥꯢꯅꯕꯒꯤ ꯇꯥꯏꯞꯇꯁꯨ ꯇꯧꯔꯤꯅꯤ ꯈꯪꯗꯦ
ꯍꯣꯏ
ꯑ ꯑꯩ ꯅꯍꯥꯟ ꯃꯈꯥꯔꯣꯝꯗ ꯆꯠꯄꯗꯨꯗꯁꯨ ꯑ ꯑꯩꯈꯣꯏ ꯆꯠꯂꯨꯕꯗꯣ ꯑꯗꯁꯨ ꯀꯄꯜꯁꯀ ꯂꯥꯛꯇꯦꯕ ꯂꯥꯛꯏꯖꯤꯡꯖꯦ ꯑꯉꯥꯡ ꯃꯆꯥꯒꯨꯝꯕ ꯈꯪꯅ ꯆꯥꯟꯅꯕ ꯂꯥꯛꯏꯖꯤꯡꯁꯦ ꯁ꯭ꯀꯨꯜꯒꯤ ꯄꯤꯛꯅꯤꯛ ꯀꯨꯝꯕ ꯂꯥꯛꯄ ꯂꯥꯛꯆꯔꯦꯗ
ꯑꯥ
ꯑꯗꯨꯒ ꯀꯩꯅꯣ ꯇꯧꯋꯦ ꯍꯥꯏꯕ ꯌꯥꯝ ꯊꯥꯖꯗꯕꯗꯣ ꯉꯔꯥꯡꯁꯨꯅꯦ ꯨ ꯈꯪꯅ ꯆꯥꯟꯅꯕ ꯄꯥꯈꯪ ꯂꯩꯁꯥꯕꯤꯗꯤ ꯏꯂꯥꯞꯄꯨ ꯂꯥꯛꯇ꯭ꯔꯦ ꯍꯥꯏ ꯌꯥꯔꯦ
ꯎꯝ ꯑꯗꯨꯝ ꯀꯩꯁꯨ ꯆꯞ ꯃꯥꯟꯅꯝꯅꯤꯗ ꯃꯐꯝ ꯐꯖꯕ ꯐꯣꯇꯣ ꯅꯝꯅꯤꯡꯕꯒꯤ ꯈꯛꯀꯤ ꯋꯥꯅꯤ ꯍꯥꯎꯕꯗꯤ ꯐꯥꯁ ꯐꯨꯗꯀꯨꯝꯕ ꯂꯝꯕꯦꯟ ꯃꯇꯥꯏꯗ ꯐꯝꯕꯗꯨꯅ ꯍꯦꯜꯂꯦꯕ
ꯍꯣꯏ ꯍꯣꯏ ꯑꯗꯒꯤ ꯀꯩꯅꯣꯁꯨ ꯑꯣꯏꯗꯅ ꯎꯝ ꯍꯥꯏꯗꯤ ꯉꯥꯏꯍꯥꯛ ꯋꯥꯔꯤ ꯁꯥꯟꯅꯕꯒꯤ ꯏꯁꯄꯦꯁꯇꯤ ꯑꯗꯨꯅ ꯑꯃꯨꯛ ꯅꯨꯡꯉꯥꯏꯌꯦꯕꯀꯣ ꯑꯗꯨ ꯅꯨꯡꯉꯥꯏꯕꯅꯦ ꯃꯌꯥꯝꯁꯨ ꯆꯠꯅꯔꯤꯁꯤꯅ ꯑꯗꯣ ꯍꯥꯏꯕꯗꯤ ꯀꯩꯅꯣꯅ ꯑꯃꯨꯛ ꯂꯥꯛꯆꯔꯛꯏꯗꯅ ꯑꯗꯣ ꯑꯃ ꯑꯩꯗꯤ ꯂꯣꯡ ꯗ꯭ꯔꯥꯏꯕꯅꯗꯤ ꯄꯥꯝꯃꯦ
ꯍꯣꯏ ꯑꯗꯨꯅꯕꯨꯗꯤ ꯑꯗꯣ ꯃꯤ ꯍꯦꯔꯣꯒꯥꯅ ꯕꯥꯔꯗꯦ ꯋꯤꯁꯀꯥ ꯇꯧꯔꯛꯇ꯭ꯔꯣ
ꯇꯧꯔꯛꯑꯦ ꯐꯣꯟꯁꯨ ꯇꯧꯔꯛꯑꯦ ꯋꯥꯔꯤꯖꯨ ꯐꯣꯟꯗꯁꯨ ꯁꯥꯔꯛꯑꯦꯕꯀꯣ ꯑꯗ ꯃꯥ ꯃꯥꯗꯣ ꯏꯁꯇꯦꯁꯟꯗ ꯂꯩꯕꯅꯤꯅ ꯊꯣꯛꯂꯛꯄꯗꯨ ꯌꯥꯗꯦꯕ ꯍꯥꯆꯤꯛꯀꯨꯝꯕ ꯃꯁꯦꯝꯒꯨꯝꯕ ꯊꯣꯛꯂꯛꯀꯥꯅꯤꯕ ꯌꯨꯝꯗ ꯑꯗꯨ ꯊꯣꯛꯂꯒ ꯋꯥꯔꯤꯕꯣꯕꯥ
ꯍꯣꯏ
ꯑꯗ ꯂꯥꯛꯄ ꯂꯥꯛꯇꯕꯗꯨꯗꯤ ꯑꯄꯥꯝꯕꯅꯤꯗꯅ
ꯍꯣ ꯍꯣꯏ ꯑꯩꯗꯤꯅ ꯍꯦꯔꯣꯒ ꯆꯠꯂꯤꯅꯦꯅ ꯂꯥꯛ ꯅꯒꯦꯅ ꯉꯥꯏꯔꯒ ꯂꯩꯔꯅꯤꯅꯦ
ꯑꯗꯨꯅꯦ ꯃꯌꯥꯝ ꯍꯦꯔꯣꯒ ꯃꯥꯃꯟꯗꯅ ꯇꯟꯕ ꯃꯥ ꯌꯥꯎꯁꯤꯜꯂꯦꯕ ꯑꯩ
ꯑꯩ ꯑꯁꯦꯡꯕꯒꯤ ꯑꯩꯗꯤ ꯍꯦꯔꯣꯒ ꯆꯠꯄ ꯃꯥꯟꯗꯅ ꯂꯛꯅꯒꯦ ꯀꯥꯏꯅ ꯈꯜꯂꯒ ꯂꯩꯔꯤꯅꯦ ꯍꯥꯏꯕ
ꯉꯍꯥꯟꯅꯗꯨꯅ ꯑꯩꯅ ꯋꯥꯔꯤ ꯀꯟꯅ ꯂꯤꯔꯤ ꯑꯗꯨꯗꯨꯒ ꯄꯥꯏꯔ ꯃꯨꯠ ꯂꯩꯔꯝꯕꯥ ꯋꯥꯅꯤꯗ
ꯀꯅꯥꯗꯥꯅꯣ
ꯑꯩ ꯅꯍꯥꯟ ꯑꯁ ꯑꯩꯈꯣꯏ ꯄꯨꯒ ꯑꯩꯈꯣꯏ ꯕꯣꯛꯀꯥ ꯇꯧꯔ ꯂꯤꯔ ꯂꯩꯔꯝꯃꯦ ꯑꯗꯨꯒ
ꯊꯕꯛ ꯌꯥꯝꯕꯒꯤꯅꯦ ꯋꯥꯔꯤ ꯁꯥꯟꯅꯕ ꯏꯃꯥꯟꯕꯤꯒ ꯋꯔꯤ ꯁꯥꯥꯟꯅ ꯁꯥꯟꯅ ꯑꯗꯨꯝ ꯐꯣꯟ ꯑꯗꯨꯝ ꯄꯥꯏꯔ ꯇꯨꯝꯗꯒꯔꯕꯖꯥꯠꯅꯤꯕ ꯑꯩꯗꯤ ꯍꯥꯏꯕꯗꯤ ꯊꯕꯛ ꯋꯥꯔꯨꯕꯗꯣ ꯈꯪꯕ꯭ꯔꯥ ꯋꯥꯕ ꯍꯥꯏꯕꯗꯤ ꯏꯃꯥꯟꯅꯕꯤ ꯑꯃ ꯂꯥꯛꯑꯦꯕ ꯃꯌꯥꯡ ꯀꯪꯕꯤꯗꯣ ꯂꯥꯛꯑꯦꯕꯀꯣ ꯀꯣ ꯃꯥ ꯂꯥꯛꯑꯒ ꯑꯩꯈꯣꯏꯅ ꯆꯥꯛ ꯍꯥꯏꯕ ꯆꯥꯃꯤꯟꯅꯔꯦ ꯆꯥꯛꯁꯤ ꯏꯟꯖꯥꯡ ꯑꯍꯥꯎꯕ ꯍꯥꯏꯗꯤ ꯉꯥꯔꯡꯒꯤ ꯅꯍꯥꯟ ꯌꯦꯟ ꯊꯣꯡꯕ ꯂꯩꯩꯗꯨ ꯆꯥꯔꯦꯕ ꯍꯥꯏꯗꯤ ꯇꯣꯛꯑꯒꯗꯤ ꯀꯣꯏꯕ ꯆꯠꯄ ꯇꯟꯕꯒꯤ ꯑꯗ ꯉꯥꯔꯡꯁꯨ ꯑꯣꯏ ꯋꯦꯗꯔꯁꯦ ꯀꯌꯥ ꯐꯠꯇꯦꯅ ꯅꯣꯡ ꯆꯨꯕ ꯍꯥꯏꯕꯗꯤ ꯀꯣꯏꯕ ꯆꯠ ꯇꯣꯏꯁꯨ ꯑꯃꯨꯛ ꯇꯟꯕꯗꯣ ꯑꯩꯩꯅꯗꯤ ꯄꯥꯝꯕꯅꯦꯕ ꯑꯗ ꯃꯥ ꯀꯩꯅꯣ ꯇꯧꯔꯁꯦ ꯑꯗꯨꯝ ꯆꯠꯂꯦ ꯑꯗꯨꯒ ꯏꯁ ꯒꯥꯔꯗꯦꯟꯗ ꯆꯠꯂꯦ ꯆꯠꯂꯒ ꯑꯆꯥꯄꯣꯠ ꯑꯀꯥ ꯈꯔ ꯆꯥꯔꯛꯑꯦ ꯑꯗꯨꯒ ꯑꯗꯨꯝ ꯍꯜꯂꯛꯑꯦ ꯍꯜꯂꯛꯄꯗꯩꯗꯤ ꯅꯨꯡꯗꯥꯡꯒꯤ ꯑꯃꯨꯛ ꯊꯣꯡꯕꯩ ꯊꯥꯛꯄꯩ ꯉꯥꯒ ꯂꯣꯏ ꯊꯣꯡꯉꯦꯕꯀꯣ ꯉꯥꯅꯦ ꯉꯥ ꯑꯇꯣꯏꯕꯅꯦ ꯀꯥꯡꯍꯧ ꯀꯩꯀꯥ ꯂꯣꯏ ꯉꯧ ꯑꯗꯨ ꯂꯩꯕꯗꯣ ꯊꯕꯛ ꯂꯣꯔꯛꯄꯗ ꯃꯄꯟ ꯃꯈꯥꯏ ꯇꯔꯥ ꯇꯥꯔꯗ꯭ꯔꯥ ꯑꯗꯥꯗꯤ ꯇꯧꯕ ꯊꯕꯛ ꯅꯠꯇꯕꯅꯤꯅ ꯑꯗꯨꯝ ꯄꯣꯠ ꯊꯥꯅꯤꯡꯉꯛꯄꯗꯣ ꯋꯥꯔꯛꯄ
ꯎꯝ
ꯏꯁꯥꯥꯖꯦ ꯈꯪꯗꯅ ꯑꯗꯨꯝ ꯐꯣꯟꯖꯦ ꯑꯗꯨꯝ ꯄꯥꯏꯔꯒ ꯇꯨꯝꯗꯥ ꯂꯩꯔꯝꯃꯦ ꯏꯃꯥꯟꯅꯕꯤꯅ ꯃꯦꯁꯦꯁ ꯊꯥꯔꯛꯏꯕ ꯑꯩꯅ ꯋꯥꯔꯤ ꯁꯦꯔꯤꯌꯦꯁꯇ ꯁꯥꯔꯒ ꯅꯪ ꯇꯨꯝ ꯂꯩꯔꯝꯃꯦꯗꯣ
ꯎꯝ ꯍꯣꯏ ꯍꯣꯏ ꯑꯗꯨꯝ ꯑꯋꯥꯔꯤ ꯁꯥ ꯁꯥꯅ ꯇꯨꯝꯗꯔꯝꯃꯅꯤꯌꯦ
ꯑ ꯍꯥꯏꯗꯤ ꯋꯥꯕꯒꯤꯅꯦ
ꯎꯝ
ꯅ ꯔꯦꯕꯤꯝꯕ
ꯎꯝ ꯍꯥꯎꯊꯔꯦ ꯅꯨꯡꯉꯥꯏꯔꯦ ꯉꯔꯥꯡꯗꯤ
ꯅꯨꯡꯉꯥꯏ ꯅꯨꯡꯉꯥꯏ ꯅꯨꯡꯉꯥꯏꯔꯦ ꯑꯩꯁꯦ ꯑꯗꯨꯝ ꯌꯥꯅ ꯌꯥꯅ ꯇꯧꯁꯟꯒꯔꯦ ꯌꯥꯝ ꯍꯥꯎꯗꯤꯕꯦꯝꯃ ꯆꯍꯤ ꯌꯥꯝ ꯑꯩꯅ
ꯑꯧ ꯀꯩ ꯈꯟꯕꯤꯒꯦ ꯀꯩ ꯈꯟꯕꯤꯒꯦ ꯆꯍꯤ ꯑꯃꯒ ꯍꯥꯞꯆꯟꯅꯛꯄꯗ
ꯀꯔꯤꯝ ꯈꯟꯗꯦ ꯀꯔꯤꯝ ꯈꯟꯗꯦ ꯑꯦꯠꯂꯤꯁ ꯆꯍꯤ ꯑꯃꯅꯤ ꯁꯤꯗ ꯁꯤꯗ ꯘꯇꯧꯒꯗꯕ ꯊꯕꯛꯁꯤꯡ ꯄꯟꯅꯗꯕꯤꯗ
ꯎꯝ
ꯑꯗꯨ ꯅꯠꯇꯕꯣꯣꯏꯖꯥ
ꯃꯥꯅꯤ
ꯀꯩꯁꯨꯝ ꯈꯪꯗꯦ
ꯆꯥꯛ ꯆꯥꯔꯕꯣ
ꯑꯩ ꯆꯔꯣꯏ ꯇꯧꯔꯝꯕꯅꯤ ꯆꯥꯔꯦ ꯉꯔꯥꯡꯗꯒꯤ ꯏꯁꯥꯁꯦ ꯑꯃꯨ ꯊꯥꯎ ꯊꯨꯝ ꯆꯥꯁꯟꯕꯩꯔꯥ ꯈꯪꯗꯦ ꯄꯨꯛꯁꯦ ꯌꯥꯝ ꯏꯅꯨꯡ ꯅꯨꯡꯉꯥꯏꯇꯕꯗꯣ
ꯎꯝ
ꯑꯗꯨ ꯇꯧꯔꯦ ꯈꯟꯅ
ꯎꯝ ꯊꯥꯎ ꯆꯥꯕ ꯌꯥꯗꯕꯤ ꯇꯧꯕ꯭ꯔꯥ
ꯇꯧꯔꯣꯏ ꯑꯗꯨꯗꯤ ꯇꯧꯗꯦꯕ ꯑꯗꯨ ꯃꯥ ꯉꯥꯁꯤ ꯉ ꯉꯥꯁꯤꯗꯩꯅꯦꯕꯥ ꯉꯁꯥꯏ ꯅꯣꯡꯉꯥꯟꯕꯗꯩꯗꯤ ꯈ꯭ꯔ ꯇꯧꯋꯦ ꯍꯞꯇꯥꯥꯡꯈꯣꯏ ꯇꯧꯗꯦꯕꯣ ꯁꯤ ꯊꯕꯛꯁꯦ
ꯎꯝ
ꯑꯩꯗꯤ ꯉꯥ ꯀꯧꯇꯥꯒ ꯉ ꯍꯥꯎꯇꯥ ꯊꯣꯡꯕ ꯑꯃꯅꯦ ꯑꯗꯨꯒ ꯁꯦꯕꯣꯠ ꯆꯝꯊꯣꯡꯑꯝꯒ
ꯍꯥꯎꯊꯔꯦ
ꯑꯥꯎ ꯊꯥꯔ
ꯎꯝ ꯑꯗꯣ ꯑꯩꯗꯤ ꯁꯦꯕꯣꯠ ꯀꯥꯡꯁꯣꯏꯗꯩꯗꯤ ꯁꯦꯕꯣꯠ ꯏꯔꯣꯟꯕꯥꯅ ꯍꯦꯟꯅ ꯄꯥꯝꯃꯦ
ꯑꯩ ꯀꯅ ꯄꯥꯝꯃꯦ
ꯑ ꯉꯥꯔꯤꯡꯈꯥ ꯉꯧꯕꯗ
ꯌꯥꯝꯅ ꯇꯣꯂꯛꯒ ꯆꯥꯕ꯭ꯔꯠ ꯗꯤ ꯀꯥꯡꯗꯨꯣꯒ ꯈꯇꯪꯒ ꯆꯥꯛ ꯑꯩꯗꯤ ꯊꯥꯎ ꯌꯥꯝ ꯄꯥꯝꯃꯦꯕ ꯑꯩꯗꯤ
ꯑꯥ
ꯊꯥꯎꯗꯩꯔꯨꯖꯔꯖꯕꯠ ꯃꯤꯉꯦ ꯃꯥꯔꯛ ꯃꯥꯔꯛ ꯆꯥꯛ ꯏꯟꯖꯥꯡ ꯊꯣꯡꯕ ꯑꯗꯨꯝ ꯍꯩꯕ꯭ꯔꯥ
ꯎꯝ ꯑꯩꯗꯤ ꯄꯥꯡ ꯊꯣꯡꯗꯦꯗ꯫ ꯅꯣꯡ ꯐꯥꯗꯣꯛ ꯊꯣꯡꯕꯩ ꯋꯥꯅꯦ ꯑꯧ ꯈ꯭ꯔ ꯈ꯭ꯔꯗꯤ ꯊꯣꯡꯉꯦ
ꯉꯥ ꯆꯥꯒꯨꯝꯕ ꯊꯣꯡꯕ ꯍꯩꯔꯕ ꯍꯥꯏꯕꯅꯤ
ꯎꯝ ꯉꯥ ꯑ ꯇꯔꯛꯇ ꯊꯣꯡꯕ ꯍꯩꯇꯦꯗ
ꯆꯠꯄ ꯌꯥꯔꯛꯄꯒꯤ ꯍꯥꯏꯔꯛꯄꯥꯗꯣ ꯍꯥꯏꯗꯕ꯭ꯔꯥ ꯍꯪꯕꯤꯒꯦ ꯌꯦꯡꯕꯤꯒꯦ
ꯑꯍꯥ ꯌꯥꯗ꯭ꯔꯤ ꯌꯥꯗ꯭ꯔꯤ
ꯑ ꯌꯦꯟ ꯒꯨꯝꯕꯗꯤ ꯊꯣꯡꯗ꯭ꯔꯣ
ꯊꯣꯡꯗꯦ ꯑꯩꯅ ꯑꯩꯅ ꯍꯥꯏꯕ ꯑꯩꯈꯣꯏꯃꯥꯗ ꯑꯩ ꯌꯦꯟ ꯊꯣꯡꯕꯁꯨ ꯍꯩꯔꯣꯏ ꯉꯥ ꯁꯦꯡꯕꯁꯨ ꯍꯩꯔꯣꯏ ꯑꯩꯉꯣꯟꯗ ꯇꯝꯁꯨ ꯇꯝꯕꯤꯔꯛꯀꯅꯨ ꯍꯥꯏꯕ
ꯑꯗꯣ ꯑꯩ ꯁꯦꯝꯕꯗꯤ ꯍꯩꯇꯦ ꯑꯩꯁꯨ ꯃꯤꯗꯤ ꯉꯥ ꯁꯦꯝꯕ ꯍꯩꯅꯩꯗꯣ ꯑꯩ ꯑꯩ ꯉꯥ ꯁꯦꯝꯕꯗꯤ ꯍꯩꯇꯦ
ꯎꯝ ꯑꯗꯒꯤ ꯑꯩꯅ ꯌꯦꯟ ꯊꯣꯡꯕ ꯍꯩꯇ꯭ꯔꯤꯁꯤꯅ꯫ ꯑ ꯉꯥꯒꯨꯝꯕ ꯊꯣꯡꯗ꯭ꯔꯤ ꯉꯥꯕꯨꯗꯤ ꯍꯣꯏ ꯁꯨꯛꯇꯧ ꯇꯧꯗ꯭ꯔꯤꯀꯣ ꯑꯗꯣ ꯌꯦꯟꯒꯨꯝꯕꯗꯤ ꯑꯃ ꯌꯦꯟ ꯑꯍꯤꯡꯕꯁꯦ ꯎꯔꯒ ꯌꯦꯟ ꯊꯣꯡꯕꯁꯦ ꯌꯥꯝ ꯆꯥꯅꯤꯡꯗꯦ ꯍꯥꯏꯕ
ꯑꯜ ꯑꯗꯨꯗꯤ ꯃꯤꯒꯤ ꯃꯤꯅꯣꯛ ꯈꯂꯗꯅ
ꯎꯝ
ꯑꯗꯣ ꯅꯨꯄꯤꯅꯤꯅ ꯈꯔ ꯍꯩꯖꯜꯂꯨ ꯑꯁꯤ ꯍꯩꯔꯒ ꯆꯠꯅꯦꯌꯥꯝ ꯅꯠꯇꯦꯕ ꯈꯨꯠ ꯃꯇꯧ ꯇꯝꯕ ꯍꯥꯏꯕ ꯑꯃ ꯂꯩꯗꯅ
ꯍꯣꯏ꯫
ꯑꯗ ꯑꯩ ꯑ ꯑꯗ ꯑꯩꯗꯣ ꯊꯣꯡꯕ ꯊꯥꯛꯄ ꯌꯥꯝ ꯄꯥꯝꯃꯦ
ꯑꯩꯈꯣꯏꯒꯤꯅ ꯈꯨꯕꯥ ꯑꯣꯏꯅ ꯑꯉꯥꯡ ꯑꯣꯏꯅ ꯑꯗꯨꯝ ꯎ ꯂꯩꯕꯒꯤ ꯃꯣꯏ ꯑꯩꯅ ꯑꯗꯨꯝ ꯆꯠꯂꯒ ꯇꯧꯁꯟꯅꯒꯤꯕꯗꯣ
ꯑꯩꯅ ꯆꯥꯍꯤ ꯀꯨꯟꯍꯨꯝꯗꯣꯏ ꯀꯨꯟꯃꯥꯔꯤ ꯑꯗꯋꯥꯏꯗꯩ ꯑꯣꯏꯔꯝꯒꯅꯤ ꯑꯩꯅ ꯍꯩꯔꯛꯏꯁꯦ ꯑꯩꯁꯨ ꯍꯥꯟꯅ ꯍꯥꯏꯔꯝꯗꯦꯗ ꯑꯩꯈꯣꯏꯁꯨ ꯑꯩꯈꯣꯏ ꯊꯥ ꯅꯦꯛꯈꯤꯕꯒ ꯑꯗꯒꯤ ꯌꯨꯝ ꯁꯥꯕ ꯈꯣꯠꯄ ꯇꯧꯔꯛꯄꯗꯣ ꯑꯗꯩ ꯇꯉꯥꯏ ꯐꯗꯅ ꯑꯗꯨꯝ ꯍꯩ ꯄꯨꯔꯛꯈꯤꯕꯥꯗꯨ ꯈꯪꯕ꯭ꯔꯥ ꯑꯗꯩ ꯅꯪꯅꯥꯁꯨ ꯊꯣꯡ ꯊꯥꯛꯄ ꯏꯟꯇꯥꯔꯦꯁ ꯌꯥꯝ ꯌꯥꯎꯖꯩꯕ ꯍꯥꯟꯅꯗꯤ ꯀꯦꯝ ꯍꯩꯇꯦ ꯍꯦ ꯀꯣꯂꯦꯖ ꯀꯥꯕꯧ ꯑꯩꯈꯣꯏ ꯆꯥꯛ ꯊꯣꯡꯗꯦ
ꯑꯗꯨꯅꯦ ꯑꯩꯁꯨ ꯍꯩꯇꯦ꯫ ꯑꯗꯨꯝ ꯊꯣꯡꯗ ꯌꯥꯗ꯭ꯔꯕꯨꯗꯤ ꯑꯃꯨꯛ ꯃꯨꯛ ꯊꯣꯡꯉꯤꯀꯣ
ꯎꯝ꯫
ꯑꯗꯣ ꯍꯥꯏꯗꯤ ꯁꯤꯃ ꯑꯗꯨꯝ ꯑꯩꯅ ꯑꯗꯨꯝ ꯊꯣꯡꯕ ꯍꯥꯏꯕꯗꯨꯃꯗꯤ ꯃꯣꯏꯅ ꯑꯗꯨꯝ ꯃꯣꯏꯅ ꯑꯗꯨꯝ ꯇꯧꯈꯤꯕꯗꯣ ꯅ ꯑꯩ ꯑꯗꯨꯝ ꯇꯧꯕ ꯅꯪꯈꯤꯗꯕꯗꯣ
ꯇꯧꯗꯥ ꯌꯥꯗꯦꯒ ꯍꯥꯏꯗꯕꯗꯣ
ꯅꯪꯒꯤꯗ ꯑꯗꯩ ꯑꯩꯈꯣꯏ ꯗꯤ ꯆꯥꯛ ꯊꯣꯡꯕꯁꯨ ꯌꯥꯝ ꯄꯥꯝꯃꯦꯕ ꯍꯦꯟꯖꯥꯡ ꯆꯥꯛ ꯊꯣꯡꯕ ꯅꯠꯇꯕ ꯍꯦꯟꯖꯥꯡ ꯊꯣꯡꯕꯁꯦ ꯌꯥꯝ ꯄꯥꯝꯃꯦꯕ ꯑꯃꯥ ꯃꯈꯟ ꯃꯈꯟ ꯌꯥꯝ ꯊꯣꯡꯅꯤꯡꯕꯗꯣ
ꯍꯣꯏ ꯑꯗꯨꯒꯨꯝꯕ ꯃꯤꯗꯥꯅꯦ ꯃꯈꯣꯏꯖꯨ ꯨꯂꯣꯡꯉ ꯈꯣꯠꯂꯒ ꯑꯇꯣꯞꯄꯝꯗꯨ
ꯎꯝ ꯑꯁ ꯃꯥꯆꯜ ꯃꯈꯟ ꯃꯈꯟ ꯃꯈꯟ ꯑꯗꯨꯝ ꯌꯥꯝ ꯇꯟꯗꯥꯕꯗꯣ ꯊꯣꯡꯕ ꯊꯥꯛꯄꯗꯥ ꯑꯗꯨ ꯑꯣꯏꯕꯒꯤ ꯃꯥ ꯑꯗꯨꯝ ꯊꯣꯡꯒꯤꯕ ꯍꯦꯛꯇꯥ
ꯑꯦ ꯊ ꯊ ꯉ ꯊꯣꯡꯕꯒ ꯑꯗꯨꯝ ꯍꯩꯔꯦ ꯀꯣ
ꯎꯝ ꯎꯝ
ꯑꯗꯨꯝ ꯈꯔ ꯍꯩꯔꯦ ꯇꯥꯕ꯭ꯔꯥ ꯅꯪꯕꯨ ꯇꯟꯗ꯭ꯔꯣ ꯇꯝꯖꯜꯂꯩ ꯑꯗꯣ ꯑꯗꯣ ꯑꯆꯨꯝ ꯑꯔꯥꯟ ꯇꯧꯕꯗꯤ ꯑꯃꯨꯛ ꯍꯩꯕ꯭ꯔꯥ
ꯍꯥ
ꯑꯁꯣꯏꯄ ꯉꯧꯕ ꯈꯣꯠꯄꯗ ꯑꯃꯨꯛ ꯍꯩꯕ꯭ꯔꯥ
ꯑꯗꯨꯅꯦ
ꯑꯗꯨꯅꯤ ꯑꯗꯨ ꯍꯩꯏꯔꯗꯤ ꯑꯗꯨꯝ ꯍꯥꯏꯅꯤꯡꯅꯤꯕ ꯈꯪꯕ꯭ꯔꯥ
ꯑ
ꯑꯗꯨ ꯑꯗꯨ ꯍꯥꯏꯅꯤ ꯍꯥꯏꯒꯅꯦ ꯑꯩ ꯁ ꯆꯠꯅꯦ
ꯑ ꯍ ꯀꯩꯅꯣꯕꯨ ꯑꯗ ꯖꯥꯃꯗꯤ ꯌꯥꯝ ꯃꯃꯣ ꯑꯥꯗ ꯎꯝ ꯍꯣꯠꯄꯣꯠꯇ ꯍꯨꯔꯥꯟ ꯍꯨꯔꯥꯟꯁꯨ ꯌꯥꯝ ꯊꯣꯛꯑꯦꯕ
ꯍꯣꯠꯄꯣꯠ ꯍꯨꯔꯥꯜꯂ ꯊꯣꯡꯕ ꯍꯥꯏꯖꯦ ꯍꯣꯠꯄꯣꯠ ꯍꯥꯏꯁꯦ ꯑꯃꯥ ꯃꯦꯒꯤꯒ ꯇꯧꯔ ꯆꯥꯕꯗꯣ ꯅꯠꯇ꯭ꯔꯣ
ꯑ ꯑꯧ ꯃꯦꯒꯤꯒ ꯇꯧꯔ ꯆꯥꯕ ꯇꯪꯈꯥꯏ ꯑꯥ ꯑꯥ
ꯑꯗ ꯃꯦꯒꯤꯒꯨꯝꯕ ꯇꯧꯔ ꯆꯥꯕꯗꯣ ꯏꯃꯥꯟꯅꯩ ꯃꯌꯥꯝ ꯆꯥꯕꯗꯣ
ꯑꯥ
ꯅꯨꯡꯉꯥꯏꯗꯅ ꯃꯤ ꯍꯥꯏꯖꯦ ꯖꯒꯠꯀꯤ ꯋꯥꯊꯤ ꯉꯥꯡꯅꯔ
ꯎꯝ ꯍꯥꯎꯋꯤꯗ ꯃꯌꯥꯝ ꯄꯨꯜꯂ
ꯅꯣꯛ ꯅꯣꯛꯅ ꯑꯗꯨꯝ ꯆꯥꯕ ꯍꯥꯎꯕꯅꯦ
ꯍꯥꯎꯋꯤꯗ ꯍꯥꯏꯗꯤ ꯎ ꯃꯦꯒꯤꯗꯪ ꯑꯣꯏꯔꯁꯨ ꯍꯥꯎꯋꯦ ꯍꯥꯏꯕ ꯎꯝ
ꯑꯗꯣ ꯃꯦꯒꯤꯗꯤ ꯐꯨꯠꯂ ꯆꯥꯕꯗꯤ ꯇꯟꯂꯦ ꯑꯩ ꯊꯥꯎ ꯉꯧꯔꯒ ꯆꯥꯏ
ꯑꯩ ꯑꯗꯨꯝ ꯑꯩꯗꯤ ꯑꯅꯤꯃꯛ ꯂꯣꯏ ꯆꯥꯏ
ꯑ ꯍꯩꯅꯗ‌ꯦ
ꯎꯝ ꯑꯗꯣ ꯑꯠ ꯃꯦꯒꯤꯖꯦ ꯊꯨꯝ ꯃꯣꯔꯣꯛ ꯑꯦꯛꯁꯇ꯭ꯔꯥ ꯊꯥꯛꯇ꯭ꯔꯗꯤ ꯆꯨꯝꯅꯒꯤ ꯑꯗꯨꯝ ꯊꯥꯛꯈꯤꯕꯒꯤꯀꯣ ꯆꯨꯝꯅꯒꯤ ꯑꯗꯨꯝ ꯊ ꯆꯥ ꯆꯥꯕꯖꯦ ꯍꯥꯎꯇꯕꯩ ꯇꯥꯏꯞ ꯇꯧꯋꯦ ꯍꯥꯏꯕ
ꯊꯥꯏꯅ ꯃꯦꯒꯤꯗꯣ ꯍꯥꯎꯕꯅꯤ
ꯎꯝ